ꯇꯅꯕꯤ
ꯇꯥꯔꯕꯣ
ꯇꯥꯏꯌꯦ ꯅꯪ ꯑꯗꯣ ꯈꯔꯗꯤ ꯁꯧꯋꯦ ꯐꯔꯞ ꯑ ꯁꯧꯔꯦ
ꯊꯕ
ꯐꯠꯇꯦ ꯅꯪ ꯌꯥꯝ ꯁꯧꯋꯦ ꯅꯪꯒꯤ ꯅꯥꯀꯣꯡ ꯍꯥꯞꯄꯤꯗꯨꯗ ꯃꯥꯜꯂꯦ
ꯎꯝ ꯍ ꯑꯣ
ꯌꯥꯔꯕꯣ ꯌꯥꯝ ꯁꯧꯋꯦ ꯅꯪꯒꯤ ꯅꯥꯀꯣꯡ ꯍꯥꯐꯤ ꯃꯥꯜꯂꯦ ꯌꯥꯝ ꯁꯧꯋꯦ
ꯆꯕ ꯍꯂꯣ ꯀꯩꯅꯣ ꯍꯜꯂꯣ ꯍꯜꯂꯣ ꯇꯅꯗꯦ ꯇꯥꯔꯕꯣ ꯇꯥꯔꯦ ꯇꯥꯔꯦ
ꯇꯥꯔꯦ ꯑꯗꯣ ꯌꯥꯝꯅ
ꯀꯩꯒꯤꯅꯣ ꯈꯪꯗꯤꯌꯦ
ꯈꯔ ꯆꯞꯄꯦ
ꯐꯦꯟ ꯃꯈꯣꯟꯅ ꯑꯣꯏꯕꯖꯥꯠꯂꯣ
ꯐꯗꯤ ꯐꯔꯦ ꯈꯔ ꯅꯪ ꯃꯨꯠꯀꯦ ꯃꯨꯠꯊꯠꯂꯣ ꯑꯩꯁꯨ ꯃꯨꯠꯊꯠꯂꯦ
ꯑꯩ ꯃꯨꯊꯠꯂꯦ ꯑꯩ ꯀꯩꯝ
ꯅꯪꯒꯤꯅ ꯒꯣꯡ ꯒ ꯒꯥꯡ ꯒ
ꯑꯃꯨꯛ ꯈꯛꯇꯅꯦ ꯃꯣꯏꯁꯤꯗ ꯋꯥꯏ ꯁꯤꯠꯄꯤꯌꯦ ꯑꯗꯨꯒꯤꯅꯦ
ꯅꯪ ꯑꯩꯒꯤꯁꯦ ꯐꯖꯅ ꯇꯥꯕ꯭ꯔꯥ ꯁꯧꯗꯕꯤꯗ
ꯍꯧꯖꯤꯛꯇꯤ ꯇꯥꯔꯦ ꯉꯁꯥꯏꯒꯤꯅꯁꯨ ꯈꯔꯗꯤ ꯇꯠꯂꯦ ꯄꯠꯄꯠ ꯏꯟꯑꯣꯗꯤꯕꯜ
ꯇꯥꯔꯦ ꯅꯪꯁꯦ ꯐꯖꯅ ꯑꯗꯨꯒꯅꯦ ꯅꯪꯒꯤ ꯑꯨꯝ ꯅꯥꯀꯟꯗꯨꯗ ꯈꯤꯇꯪ ꯀ꯭ꯔꯦ ꯀ꯭ꯔ ꯀ꯭ꯔꯥꯏꯝ ꯇꯧꯕꯩ ꯇꯥꯏꯞꯇ ꯇꯧꯋꯦ ꯅꯪꯒꯤ ꯈꯣꯟꯖꯦꯜ ꯈꯥꯇꯪ ꯅꯥꯏꯇꯣꯝ ꯇꯥꯅ ꯇꯥꯗꯦꯕ
ꯑꯥꯎ
ꯅꯪꯒꯤꯕꯨ ꯍꯣꯏ ꯐꯥꯏ
ꯀꯔꯤ ꯅꯪꯒꯤꯗꯣ ꯄꯠꯄꯠ ꯇꯠꯂꯤꯀꯣ ꯌꯥꯗꯦꯀꯣ ꯏꯃꯥꯟꯅꯕꯤ
ꯇꯥꯔꯦ ꯇꯥꯔꯕꯣ
ꯏ ꯇꯥꯔꯦ
ꯌꯥꯝ ꯄꯠ ꯄꯠ ꯇꯠꯂꯦ ꯀꯩꯅꯣ ꯇꯧꯏꯁꯤꯕꯣ
ꯅꯣꯏ ꯌꯥꯏ ꯄꯣꯠ ꯍꯧꯖꯤꯛ ꯁꯝꯕꯗꯣ
ꯑꯥ
ꯑꯩꯗꯤꯅꯦ ꯉꯁꯥꯏꯗꯒꯤꯅꯦ ꯑꯥꯗ ꯑꯃꯨꯛ ꯀꯨꯏꯅ ꯂꯩꯔꯨꯔꯦ ꯊꯣꯛꯂꯛꯄ ꯌꯥꯗꯗꯥꯅ
ꯍꯣꯏ ꯑꯩꯁꯨ ꯍꯧꯖꯤꯛ ꯁꯝꯕꯗꯣ ꯑꯗꯣ ꯑꯗꯨꯒꯤꯔ ꯈꯪꯗꯦ ꯅꯨꯡꯉꯥꯏꯇꯦ ꯍꯧꯖꯤꯛ ꯁꯝꯕꯗꯣ ꯈꯔ ꯀꯥꯗꯕ ꯃꯥꯜꯂꯦ ꯅꯍꯥꯟꯒꯩꯗꯤ ꯃꯥꯒꯤ ꯊꯥꯛ ꯂꯩꯗꯅ ꯃꯔꯤꯕꯣ ꯑꯗꯨꯝ ꯀꯥꯕꯅꯦ ꯉꯁꯤꯗꯤ ꯑꯅꯤꯇꯪ ꯀꯥꯏꯌꯦ
ꯇꯧꯏꯕꯅꯣ ꯍꯦꯛ ꯃꯩ ꯃꯨꯠꯂꯨꯕꯒ ꯂꯥꯛꯄꯁꯦ ꯌꯥꯒꯟꯗꯕꯅꯤ ꯉꯁꯤꯗꯤ ꯊꯨꯅꯕꯨ ꯌꯥꯕꯨ ꯌꯥꯔꯦ
ꯍꯣꯏ ꯑꯗꯨꯕꯨꯗꯤ ꯆꯨꯝꯃꯦ ꯅꯪ ꯍꯥꯏꯗꯣ ꯅꯪ ꯑꯌꯨꯛꯇ ꯀꯩꯀꯩ ꯆꯥꯒꯦ
ꯑꯩ ꯀꯩꯝ ꯆꯥꯗ꯭ꯔꯤ ꯑꯩꯗꯣ ꯆꯠꯄ ꯌꯥꯗꯗꯅ ꯂꯩꯔꯦ ꯑꯁꯣꯝ ꯅꯥꯀꯟꯗ ꯂꯝꯕꯤ ꯊꯤꯡꯉꯦ
ꯑꯣ ꯅꯪ ꯄꯩꯁꯥ ꯄꯤꯗꯕꯒꯤ
ꯄꯩꯁꯥ ꯄꯤꯗꯕꯩꯗꯤ ꯑꯩ ꯌꯥꯝ ꯇꯥꯅꯤꯡꯗꯕ ꯃꯥꯅ ꯉꯁꯥꯏꯗꯒꯤ ꯃꯤ ꯑꯔꯥꯛ ꯑꯔꯥꯛꯄ ꯉꯥꯡꯉꯤ ꯃꯌꯥꯝꯁꯦ ꯂꯣꯏꯔꯦ ꯑꯗꯦꯝꯃꯥ ꯅꯪ ꯇꯥꯗꯕꯩ
ꯑꯦꯁ ꯑꯩ ꯈꯥꯡꯉꯝꯗꯗꯅ ꯊꯥꯗꯣꯛꯈ꯭ꯔꯦ
ꯑꯗꯨꯅ ꯑꯩꯗꯣ ꯂꯥꯏꯅꯤ ꯂꯩꯔꯨꯔꯣꯏꯁꯨ ꯈꯪꯗꯕ ꯍꯟꯗꯛꯁꯦ ꯑꯗꯨ ꯄꯤꯕ ꯄꯤ ꯄꯤꯕ ꯇꯟꯕꯒꯤ ꯑꯗꯨꯝ ꯈꯥꯡꯉꯒ ꯂꯩꯕ
ꯑꯗꯣ ꯅꯪ ꯉꯁꯤꯗꯤ ꯅꯣꯏꯒꯤ ꯑꯥ ꯀꯩꯅꯣꯝꯃ ꯂꯩꯗꯅ ꯍꯔꯥꯎ ꯀꯨꯝꯍꯩ ꯑꯃ ꯂꯩꯗꯅ ꯅꯨꯄꯤꯁꯤꯡꯅ ꯂꯨꯍꯣꯡꯈ꯭ꯔꯕ ꯅꯨꯄꯤꯁꯤꯡꯅ ꯃꯄꯥꯝꯗ ꯂꯥꯛꯑꯀꯥꯟꯗ ꯆꯥꯛ ꯆꯥꯕꯒꯤ ꯑꯗꯨꯒꯤ ꯃꯇꯨꯡ ꯆꯠꯇꯤꯌꯦ ꯂꯩꯗꯅ ꯅꯣꯏꯒꯤ ꯑꯗꯨꯗꯣ ꯑꯗꯨ ꯑꯗꯨꯏ ꯃꯇꯥꯡꯗ ꯍꯥꯏ ꯋꯥꯔꯤ ꯂꯤꯔꯛꯑꯣ
ꯑꯣ ꯑꯗꯨꯒꯤ ꯅꯨꯃꯤꯠꯁꯦ ꯑꯩꯈꯣꯏꯅ ꯃꯃꯤꯡꯗꯣ ꯑꯗꯨꯝ ꯄꯟꯕꯗꯤ ꯌꯥꯏ ꯍꯥꯏꯕꯅꯦ ꯀꯩꯁꯨꯝꯗꯤ ꯀꯥꯏꯗꯦ ꯍꯥꯏꯕꯅꯦ
ꯍꯣꯏ ꯍꯣꯏ ꯑꯗꯨ ꯍꯥꯏꯔꯛꯑꯣ
ꯑꯗꯨꯁꯦ ꯑꯩꯈꯣꯏꯅ ꯅꯤꯉꯣꯜ ꯆꯥꯛꯀꯧꯕ ꯍꯥꯏꯅ ꯀꯧꯋꯦꯕ
ꯑꯥ
ꯌꯧꯒꯤꯛꯀꯤ ꯅꯨꯃꯤꯠꯁꯤꯗ ꯑꯩꯈꯣꯏꯒꯤ ꯅꯨꯄꯤ ꯃꯈꯥꯜ ꯃꯌꯨꯝ ꯄꯥꯟꯈ꯭ꯔꯕ ꯃꯤꯈꯩꯁꯦ
ꯑꯥ
ꯅꯨꯃꯤꯠꯁꯤꯗ ꯃꯣꯏꯒꯤ ꯃꯄꯥꯝꯁꯤꯗ ꯂꯥꯛꯑꯒ ꯃꯕꯨꯡ ꯃꯧꯄ꯭ꯋꯥꯁꯤꯡ ꯃꯃꯥ ꯃꯄꯥꯁꯤꯡꯁꯤꯅ ꯆꯥꯛ ꯀꯧꯔꯅꯤ ꯆꯥꯛ ꯑꯍꯥꯎꯕ ꯑꯃ ꯆꯥꯃꯤꯟꯅꯔꯅꯤ ꯑꯗꯨ ꯃꯣꯏ ꯂꯥꯛꯄꯒꯤ ꯍꯔꯥꯎꯕ ꯑꯣꯏꯅ ꯅꯨꯄꯤ ꯊꯩꯗꯨꯅꯁꯨ ꯃꯕꯨꯡ ꯃꯧꯄ꯭ꯋꯥ ꯃꯃꯥ ꯃꯄꯥꯒꯤ ꯉꯝꯖꯕ ꯈꯨꯗꯣ ꯑꯃꯃꯝ ꯄꯨꯔꯛꯑꯅꯤ ꯑꯗꯩ ꯍꯩ ꯂꯩ ꯈꯔ ꯄꯨꯔꯛꯑꯅꯤ ꯃꯣꯏꯒꯤꯗꯃꯛꯇ ꯑꯗꯨꯒ ꯁꯒꯁꯨ ꯃꯕꯨꯡ ꯃꯧ꯭ꯋꯥꯁꯤꯡꯁꯤꯅ ꯃꯆꯟꯅꯨ ꯄꯤ ꯃꯆꯦꯗꯣ ꯂꯥꯛꯄꯒꯤꯀꯣ ꯃꯣꯏꯅ ꯗꯈꯤꯅꯥ ꯍꯥꯏꯅ ꯉꯝꯖꯕ ꯈꯔ ꯄꯤꯗꯣꯏꯅꯦꯕ ꯂꯣꯏꯔꯛꯄꯗ ꯄꯤꯗꯕ ꯏꯃꯨꯡꯁꯨ ꯑꯗꯨꯝ ꯌꯥꯎꯔꯛꯄꯗꯤ ꯌꯥꯎꯏꯦ ꯑ
ꯍꯣꯏ
ꯑꯗꯣ ꯑꯌꯥꯝꯕꯅꯗꯤ ꯂꯣꯏꯅ ꯄꯤꯅꯔꯦ ꯍꯧꯖꯤꯛꯀꯥꯟꯗꯤ
ꯎꯝ
ꯑꯗꯨꯒ ꯑꯗꯨꯃꯥꯏꯅ ꯍꯔꯥꯎ ꯇꯌꯥꯝꯅ ꯑꯗꯨ ꯅꯨꯃꯤꯠꯇꯣ ꯆꯥꯛ ꯏꯁꯤꯡ ꯆꯥꯗꯅ ꯑꯋꯥ ꯅꯨꯡꯉꯥꯏ ꯐꯣꯡꯗꯣꯛꯇꯅ ꯑꯗꯨꯃꯥꯏꯅ ꯂꯦꯜꯂꯦ ꯑꯗꯨꯒꯤ ꯅꯨꯃꯤꯠꯇꯣ ꯑꯗꯨꯕꯨ ꯑꯩꯈꯣꯏꯅ ꯅꯤꯉꯣꯜ ꯆꯥꯛꯀꯧꯕ ꯀꯧꯋꯦ
ꯑꯣ
ꯅꯪꯁꯨ
ꯌꯥꯔꯅ ꯍꯣꯏ ꯑꯗꯨꯅ ꯅꯨꯃꯤꯠꯇꯣ ꯄꯥꯡꯊꯣꯛꯇ꯭ꯔꯤꯉꯩꯒꯤ ꯃꯃꯥꯡꯗ ꯑꯩꯈꯣꯏꯁꯦ ꯊꯪꯅ ꯊꯪꯅꯅ ꯃꯍꯩ ꯊꯝꯐꯝ ꯁꯪ ꯑꯣꯏ ꯇꯥꯔꯒꯁꯨ ꯅꯨꯃꯤꯠ ꯅꯤ ꯁꯨꯇꯤ ꯊꯥꯗ꯭ꯔꯥ
ꯑ ꯍꯨꯝꯅꯤꯕꯨ ꯈꯔꯗꯗꯤꯀꯣ ꯊꯥꯗ꯭ꯔꯣ ꯍꯜꯂꯣ ꯍꯜꯂꯣ
ꯇꯕꯣ ꯎꯝ ꯑꯩ ꯃꯄꯥꯟꯗ ꯑꯣꯏꯅ ꯊꯣꯛꯑꯦ
ꯑꯣ
ꯅꯠꯇ꯭ꯔ ꯑꯩꯗ ꯇꯥꯔꯛꯇ꯭ꯔꯦ ꯍꯥꯏꯕ
ꯑꯁꯤꯁꯦ ꯉꯍꯥꯟ ꯀꯩꯁꯨ ꯌꯥꯗꯕꯅꯦꯕ ꯑꯩꯅ ꯌꯥꯝꯃꯟꯗꯦꯅ ꯆꯊ ꯑꯃꯨꯛ ꯀꯩꯅꯣ ꯇꯧꯕꯗꯣ ꯁꯤꯁꯦ ꯄꯥꯟꯕꯗꯣ
ꯎꯝ
ꯑ ꯃꯥꯅ ꯁꯥꯟꯅꯕꯅꯦ ꯑꯗꯨꯗꯒꯤ ꯑꯃꯨꯛ ꯌꯥꯔꯕꯅꯦ ꯗꯤ ꯊꯅ
ꯎꯝ ꯍꯣꯏ ꯑꯗꯨꯗꯨꯒꯅꯦ ꯑꯩꯈꯣꯏꯁꯦ ꯁꯨꯃꯥꯏꯅ ꯇ ꯇꯧꯋꯦꯕ ꯑꯗꯨꯒꯤ ꯅꯨꯃꯤꯠ ꯍꯨꯝꯅꯤ ꯄꯨꯜꯂꯞ ꯄꯨꯟꯅ ꯆꯨꯇꯤ ꯊꯥꯕꯗꯨꯗ ꯑꯍꯥꯟꯕ ꯅꯨꯃꯤꯠꯇ ꯃꯩꯉꯥꯥꯟꯒꯤ ꯑꯣꯏꯕ ꯀꯨꯝꯍꯩ ꯑꯃ ꯇꯧꯋꯤꯗꯅ ꯅꯨꯡꯗꯥꯡꯗ ꯃꯩ ꯊꯥꯟꯕꯒꯤ ꯑꯥ ꯁꯤꯒꯤ ꯀꯨꯝꯍꯩꯁꯤꯒꯤꯅꯦ ꯑꯌꯨꯛ ꯉꯟꯇꯥꯗꯒꯤ ꯍꯧ ꯅꯥ ꯑꯩꯈꯣꯏꯁꯦ ꯏꯃꯨꯡ ꯌꯥꯝ ꯊꯤꯅ ꯅꯥꯟꯅ ꯊꯝꯗꯣꯏꯅꯦꯕ ꯑꯃꯣꯠ ꯄꯥꯠꯇ ꯊꯝꯕ ꯌꯥꯗꯦꯕ ꯑꯗꯨꯗ ꯀꯣꯜꯂꯤꯛ
ꯄꯠ ꯄꯠ ꯇꯠꯂꯦ ꯏꯃꯥꯟꯅꯕꯤ꯫ ꯍꯜꯂꯣ ꯅꯪꯒꯤꯗꯣ ꯌꯥꯗ꯭ꯔꯦ ꯇꯠꯂꯦ ꯐꯖꯅ ꯀꯦꯝꯇ ꯇꯥꯗ꯭ꯔꯦ ꯑꯗꯣ ꯑꯗꯨꯝ ꯋꯥ ꯉꯥꯡꯉꯛꯑꯣ